ꯍꯜꯂꯣ
ꯀꯩꯗꯧꯔꯤꯅꯣ
ꯍꯤꯞ ꯄꯝꯃꯤꯅꯦ ꯆꯥꯛ ꯆꯥꯔꯕꯣ
ꯎꯝ ꯆꯥꯛ ꯆꯥ ꯇꯣꯛꯄꯗ ꯉꯥꯏꯔꯤ ꯅꯪꯗꯤ ꯆꯥꯔꯕ
ꯆꯥꯔꯦ
ꯎꯝ ꯀꯔꯤ ꯃꯊꯦꯜ ꯆꯥꯔꯒꯦ
ꯁꯧꯒ꯭ꯔꯤ ꯊꯣꯡꯕ ꯅꯣꯏꯗꯤ
ꯑꯩꯈꯣꯏꯗꯤ ꯏꯔꯣꯝꯕꯒ ꯀꯥꯡꯉꯧ ꯑꯃꯒ ꯄꯤꯌꯦ ꯑꯗꯣ ꯑꯩ ꯏꯃꯥꯟꯅꯕꯤ ꯑꯃꯅ ꯑꯁꯣꯝꯗ ꯃꯣꯏ ꯌꯦꯟ ꯊꯣꯡꯉꯦꯅ ꯀꯧꯕ ꯂꯥꯛꯑꯦ ꯑꯗꯨꯗꯤ ꯌꯦꯟ ꯆꯥꯔꯨꯏ ꯅꯪ ꯊꯣꯡꯉꯤꯔꯣ
ꯊꯣꯡꯉꯤꯅꯦ ꯁꯧꯒ꯭ꯔꯤꯒ ꯊꯨꯝ ꯌꯥꯛꯄꯤꯒ
ꯎꯝ ꯑꯦ ꯊꯨꯝꯌꯥꯛꯄꯤꯗꯣ ꯌꯥꯝ ꯍꯥꯎꯕꯅꯦ
ꯍꯥꯎꯇꯦ ꯉꯣ
ꯑꯆꯧ ꯑꯆꯧꯕꯗꯣ ꯑꯣꯏꯗꯤ ꯍꯥꯎꯕꯅꯦ ꯑꯗꯣ ꯃꯆꯥꯗꯨꯁꯨ ꯍꯥꯎꯕꯨꯗꯤ ꯍꯥꯎꯕꯅꯦꯕꯀꯣ ꯑꯗꯣ ꯈꯪꯗꯦ ꯀꯩꯅꯣ ꯉꯧꯕ ꯀꯩꯀꯥ ꯅꯣꯏꯗꯣ ꯉꯧꯔꯒ ꯆꯥꯏꯔꯣ ꯅꯠꯇ꯭ꯔꯒ ꯂꯧꯔ ꯆꯥꯏꯔꯣ
ꯒ꯭ꯌꯥꯁꯇ ꯂꯧꯔꯤꯅꯦ ꯍꯥꯎꯇꯦ ꯅꯍꯥꯟꯒꯩ ꯆꯥꯗꯕꯩꯔ ꯀꯩꯅꯣ ꯌꯥꯝ ꯍꯥꯎꯔꯝꯗ꯭ꯔꯦ
ꯏ
ꯑꯩꯅ ꯆꯥꯅꯤꯡꯗꯕꯩ
ꯅꯪ ꯊꯨꯝꯌꯥꯛꯄꯤ ꯍꯩꯅꯗꯕ꯭ꯔꯥ
ꯍꯩꯅꯩ ꯌꯥꯝ ꯄꯥꯝꯕꯗꯤ ꯑꯣꯏꯗꯦ
ꯎꯝ ꯃꯤꯗꯤ ꯆꯥꯗ ꯀꯨꯏꯔꯒ ꯆꯥꯕꯁꯦ ꯌꯥꯝ ꯍꯥꯎꯋꯦꯅ ꯍꯥꯏꯌꯦ ꯑꯗꯨꯒ
ꯈꯪꯗꯦ ꯉꯁꯤ ꯆꯥꯛ ꯂꯥꯝꯗꯕꯤꯗ ꯆꯥꯕꯒꯤ ꯍꯥꯎꯇꯕ
ꯅꯪ ꯀꯩꯀꯩ ꯆꯥꯁꯤꯜꯂꯨꯔꯒꯦ
ꯅꯨꯡꯗꯥꯡ ꯋꯥꯔꯝ ꯆꯥꯒ ꯕꯣꯔꯥꯒ ꯆꯥꯔꯨꯕꯗꯨꯒꯤ
ꯎꯝ ꯃꯄꯥꯟꯂꯣꯝ ꯊꯣꯛꯑ ꯆꯥꯏꯔꯣ
ꯅꯠꯇꯦꯍꯦ ꯌꯨꯝꯗ ꯂꯩꯔꯛꯄꯅꯦ
ꯎꯝ ꯀꯩꯀꯩ ꯏꯟꯖꯥꯡ ꯊꯣꯡꯕ ꯍꯩꯒꯦ ꯑꯩꯗꯣ ꯆꯠ ꯆꯥꯛ ꯆꯥ ꯇꯣꯛꯄꯒꯤ ꯐꯝ ꯃꯤꯠꯌꯦ ꯉꯍꯥꯛ ꯂꯥꯛꯄꯗ ꯉꯥꯏꯔꯤ ꯏꯃꯥꯟꯅꯕꯤꯒꯤꯗꯗꯤ
ꯎꯝ ꯏꯟꯖꯥꯡ ꯊꯣꯡꯕ ꯂꯣꯏꯅ ꯍꯩꯗ ꯆꯥꯅꯔꯤꯖꯤꯡꯖꯦ ꯀ꯭ꯔꯤ ꯍꯥꯏꯗꯣꯏꯅꯣ ꯎꯝ ꯅꯪꯗꯤ ꯀꯩ ꯀꯩ ꯍꯩꯒꯦ
ꯑꯩ ꯑꯇꯩ ꯌꯦꯟ ꯀꯩꯀꯥ ꯉꯥ ꯀꯩꯀꯥꯗꯤ ꯑꯗꯨꯝ ꯍꯩ ꯑꯗꯨ ꯎꯠ ꯇꯤ ꯊꯣꯡꯕ ꯆꯒꯦꯝ ꯄꯣꯝꯕꯖꯦ ꯈꯔ ꯍꯩꯕ ꯋꯥꯠꯂꯦ
ꯆꯒꯦꯝꯄꯣꯝꯕꯗꯤ ꯍꯩꯇꯦ ꯑꯩꯖꯨ ꯎꯇꯤ ꯊꯣꯡꯕꯗꯤ ꯍꯩ
ꯁꯨꯝ ꯑꯃꯨꯛ ꯑꯅꯤ ꯑꯗꯨꯝ ꯈꯔ ꯊꯣꯡꯈ꯭ꯔꯗꯤ ꯍꯩꯅꯦꯕ ꯑꯗꯨ ꯑꯗꯨꯝ ꯑꯩꯈꯣꯏ ꯃꯥꯍꯣꯏꯅ ꯊꯣꯡꯕꯗꯤ ꯑꯗꯨꯝ ꯌꯥꯎꯔꯒ ꯑꯩꯈꯣꯏꯅ ꯗꯥꯏꯔꯦꯛ ꯊꯣꯡꯗꯕꯒꯤ ꯑꯗꯨꯝ ꯍꯥꯏꯕꯗꯤ ꯒ꯭ꯌꯥꯟ ꯃꯦꯟ ꯇꯥꯗꯕꯤꯗꯣ
ꯎꯝ
ꯑꯗꯨ ꯑꯩ ꯏꯁꯥꯅ ꯑꯃꯨꯛꯇꯪ ꯇꯧꯔ ꯊꯣꯡꯈ꯭ꯔꯗꯤ ꯑꯗꯨꯝ ꯉꯝꯅꯤ ꯍꯥꯏꯕꯗꯤ ꯇꯥꯛꯄꯗ ꯍꯩꯒꯟꯗꯕꯗꯣ ꯑꯣꯏꯗꯦꯕ
ꯎꯝ
ꯑꯃꯨꯛ ꯊꯣꯡꯒ꯭ꯔꯗꯤ ꯑꯗꯨꯝ ꯍꯩꯅꯤꯕ
ꯑꯃ ꯎꯁꯣꯞꯇꯒ ꯌꯥꯎꯕ ꯉꯧ ꯊꯣꯡꯒꯗꯨꯗꯤ ꯍꯩꯕ꯭ꯔꯣ ꯊꯣꯡꯕ
ꯉꯧ ꯊꯣꯡ ꯍꯥꯏꯗꯤ ꯇꯥꯎꯔ ꯊꯣꯡꯕꯗꯨꯔꯣ
ꯅꯥꯀꯨꯞꯄꯤ ꯕꯣꯔꯤ ꯑ ꯊꯥꯡꯖꯤꯡꯒ ꯌꯥꯎꯔꯒ ꯊꯣꯡꯕꯗꯣ
ꯑꯗꯨ ꯑꯝꯇ ꯊꯣꯡꯗ꯭ꯔꯤ ꯑꯩ ꯄꯀꯣꯔꯥ ꯀꯩꯀꯥꯕꯨꯗꯤ ꯊꯣꯡꯉꯦ ꯑꯗꯨꯕꯨ ꯀꯥꯎꯕꯨ ꯀꯥꯎꯔꯦ ꯅꯪꯗꯤ ꯅꯤꯡꯕꯨ ꯅꯤꯡꯁꯤꯡꯉꯤ ꯑꯇꯥꯎꯕ ꯊꯣꯡꯕ ꯑꯗꯩ ꯕꯣꯔꯥ ꯊꯣꯡꯕꯒꯨꯝꯕꯗꯤ ꯍꯩꯌꯦ
ꯁꯪꯒꯣꯝ ꯁꯅꯥꯗꯤ
ꯑꯗꯨꯁꯨ ꯍꯩꯇꯦ ꯊꯣꯡꯗ꯭ꯔꯤꯌꯦ ꯑꯃꯨꯛ ꯐꯧ ꯅꯪ ꯊꯣꯡꯉꯕꯣ
ꯊꯣꯡꯗ꯭ꯔꯤ ꯑꯩꯗꯤ ꯎꯁꯣꯞꯇꯒ ꯌꯥꯎꯔꯛꯄꯗꯣ ꯉꯥ ꯊꯣꯡꯕꯅꯦꯅ ꯑꯗꯨꯝ ꯆꯥꯏꯅꯤ
ꯑꯁ ꯑꯩꯗꯤ ꯍꯩꯅꯗꯦꯉꯣ ꯑꯗꯨꯗꯣ
ꯑꯗꯨ ꯍꯦꯛꯇ ꯑꯣꯏꯔꯝꯕ
ꯎꯝ
ꯑꯩꯖꯨ ꯄꯥꯛ ꯍꯩꯩꯅꯗꯦꯗ
ꯎꯝ ꯈꯔꯗꯤ ꯑꯩꯗꯣ ꯈꯪꯗꯦ ꯎꯝ ꯑꯗꯨ ꯆꯥꯔꯨꯕꯗ ꯏꯁꯥ ꯌꯥꯝ ꯅꯨꯡꯉꯥꯏꯇꯕꯤ ꯇꯧꯋꯦꯕꯀꯣ ꯍꯩꯅꯗꯕꯩ ꯑꯣꯅꯤꯡ ꯑꯣꯅꯤꯡ ꯑꯣꯅꯤꯡ ꯑꯗꯨꯝ ꯇꯧꯕꯤꯗꯣ ꯑꯃꯥꯏꯅ ꯇꯧꯈꯤꯕꯩ ꯑꯗꯩ
ꯑꯩꯅ ꯑꯗꯨꯃꯥꯏꯅꯗꯤ ꯇꯧꯗꯦ
ꯑꯗꯣ ꯊꯣꯡꯕꯩ
ꯁꯪꯒꯣꯝꯗꯨꯅ ꯍꯦꯛ ꯀ ꯑ ꯁꯪꯒꯣꯝꯅꯤꯗꯅꯗꯣ ꯁꯪꯒꯣꯝꯗꯨꯕꯨ ꯏꯟꯁꯥꯡ ꯊꯣꯡꯕꯗꯧ ꯊꯣꯡꯖꯜꯂꯛꯄꯗꯨꯗ ꯍꯩꯅꯗꯕ ꯋꯥꯅꯤ ꯑꯩꯗꯤ
ꯑꯗꯣ ꯊꯥꯏꯅꯉꯩꯗꯒꯤ ꯂꯩꯔꯛꯑ ꯃꯥꯜꯂꯤꯀꯣ ꯁꯪꯒꯣꯝ ꯁꯅꯥ ꯊꯣꯡꯕꯁꯦ
ꯈꯪꯗꯦꯗ ꯑꯩꯅ ꯈꯪꯕꯗ ꯀ꯭ꯂꯥꯁ ꯅꯥꯏꯟ ꯇꯦꯟꯗꯩ ꯈꯪꯉꯛꯑꯦ ꯑꯗꯨꯏ ꯃꯃꯥꯡꯗꯗꯤ ꯇꯥꯗꯦꯕ ꯑꯝꯇ
ꯁꯪꯒꯣꯝ ꯁꯥꯅꯥ ꯊꯣꯡꯕꯁꯦ ꯀꯩ ꯀꯩꯗ ꯀꯔꯝꯕ ꯎꯁꯣꯞꯇ ꯌꯥꯎꯒꯟꯒꯦ
ꯐꯤꯔꯣꯏꯗ ꯆꯥꯒ꯭ꯔꯦ ꯑꯩ ꯑꯗꯨꯝ ꯍꯥꯞꯄꯝꯅꯤꯗ ꯁꯣꯔꯥꯠꯀꯨꯝꯕꯗꯖꯨ ꯌꯥꯎꯗ꯭ꯔꯣ
ꯈꯪꯗꯦ ꯆꯥꯛꯀꯧꯕ ꯀꯩꯀꯥꯗꯗꯤ ꯌꯥꯎꯗꯕ꯭ꯔꯥ
ꯑꯣ ꯃꯦꯔꯥꯃꯦꯁ ꯀꯨꯝꯕꯗ ꯌꯥꯎꯖꯥꯠꯂꯣ ꯍꯥꯏꯗꯤ ꯁꯥ ꯉꯥ ꯆꯥꯕ ꯌꯥꯗꯕꯒꯨꯝꯕꯗ
ꯍꯣꯏ ꯑꯗꯨꯃꯥꯏ ꯍꯥꯄꯝꯒꯗ꯭ꯔ ꯈꯪꯗꯦ ꯑꯗꯨ ꯂꯨꯍꯣꯡꯕꯒꯤ ꯀꯩꯀꯥ ꯆꯥꯛꯀꯧꯕ ꯀꯩꯀꯥꯗꯗꯤ ꯊꯦꯡꯅꯗꯦꯀꯣ
ꯎꯝ
ꯑꯩ ꯍꯟꯗꯛ ꯆꯠꯂꯨꯕꯗꯣ ꯊꯤꯡꯅꯗ ꯃꯥꯜꯂꯦ ꯌꯥꯎꯗ ꯃꯥꯜꯂꯦ ꯌꯥꯎꯗꯦ ꯌꯥꯎꯗꯦ
ꯌꯥꯝ ꯇꯣꯏꯅꯗꯤ ꯊꯦꯡꯅꯗꯦ
ꯎꯝ
ꯃꯔꯛ ꯃꯔꯛꯇ ꯊꯦꯡꯅꯕ
ꯍꯥꯏꯗꯤ ꯀ꯭ꯂꯥꯁ ꯇꯦꯟ ꯍꯦꯛ ꯂꯣꯏꯔꯛꯄꯗꯒꯤ ꯑ ꯀ꯭ꯂꯥꯁ ꯇꯦꯟ ꯕꯣꯔꯗꯤꯡꯗ ꯍꯦꯛ ꯆꯪꯉꯨꯕꯗꯩ ꯊꯣꯛꯂꯛꯄꯗ ꯏꯔꯣꯝꯕ ꯆꯥꯒꯤꯗ꯭ꯔꯦ ꯑꯩ
ꯀꯩꯒꯤ
ꯗꯦ ꯋꯥꯔꯤ ꯂꯩ ꯑꯗꯨꯒ ꯎꯝ ꯍꯨꯡ ꯇꯦꯟ ꯊꯣꯛꯂꯛꯄꯗꯩꯔꯣ ꯑꯩꯗꯣ ꯇꯦꯟ ꯊꯣꯛꯂꯛꯄꯗꯩꯗꯤ ꯃꯥꯜꯂꯦ ꯑꯗꯨꯒ ꯆꯥꯔꯛꯄ ꯀꯨꯏꯗ꯭ꯔꯤꯌꯦ ꯑꯩ ꯏꯔꯣꯝꯕ
ꯑ ꯍꯋꯥꯏ ꯃꯨꯕꯤ ꯏꯔꯣꯟꯕ ꯆꯥꯗꯦ ꯑꯩꯁꯨ
ꯑꯗꯨꯒꯤ ꯑꯗꯨꯒꯤ ꯅꯠꯇꯕ ꯏꯔꯣꯝꯕ ꯍꯥꯏꯔꯒ ꯄꯨꯂꯞ ꯏꯔꯣꯝꯕ ꯑꯣꯏꯅ ꯑꯩꯅ ꯆꯥꯕ ꯍꯥꯏ ꯑꯊꯣꯡꯕꯗ ꯆꯥꯕ ꯏꯟꯁꯥꯡ ꯃꯅꯥ ꯀꯩꯀꯥ ꯄꯨꯜꯂꯩ ꯑꯣꯏꯒꯦꯔꯥ ꯏꯔ ꯏꯪ ꯑꯃ ꯑꯣꯏꯒꯦ ꯍꯋꯥꯏ ꯃꯨꯕꯤ ꯑꯣꯏ ꯒꯦꯔꯥ ꯊꯣꯡꯉꯒꯗꯤ ꯑꯗꯨꯝ ꯆꯥꯏꯅꯤꯗꯅ
ꯎꯝ
ꯑꯗꯨ ꯏꯔꯣꯜꯂꯀꯥꯟꯗ ꯑꯝꯇ ꯆꯥꯗꯕ ꯏꯔꯣꯝꯕ ꯍꯥꯏꯕ ꯃꯈꯩ ꯑꯝꯇ ꯁꯨꯡꯆꯥ ꯆꯥꯗꯕ ꯁꯤꯃ ꯁꯤ ꯏꯔꯣꯝꯕꯒꯤ ꯍꯩꯅꯗꯕꯩ ꯆꯥꯗꯩꯅꯦ ꯑꯁꯤ ꯏꯔꯣꯝꯕꯗꯤ ꯍꯥꯎꯏ ꯍꯥꯏꯕꯗꯣ ꯑꯗꯨ ꯅꯠꯇꯕꯒꯤ
ꯀꯩ ꯋꯥꯔꯤ ꯂꯩꯒꯦ
ꯋꯥꯔꯤ ꯑꯗꯨꯝ ꯈꯔ ꯂꯩꯒꯦ
ꯇꯤꯟꯒ ꯌꯥ
ꯍꯪꯖꯨ ꯍꯪꯒꯣꯏꯒꯤꯕ ꯑꯣꯏꯕ ꯍꯥꯏꯕꯗꯤ ꯑꯈꯣꯏ ꯑ ꯌꯨꯝꯗ ꯀꯩꯀꯥ ꯏꯔꯣꯝꯕꯗꯗꯤ ꯑꯈꯣꯏ ꯄꯨꯄꯨ ꯍꯣꯏꯗꯣ ꯈꯨꯠꯅ ꯂꯣꯟꯕ ꯆꯥꯗꯦꯕꯀꯣ
ꯎꯝ
ꯑ ꯑ ꯗꯨꯗꯤ ꯑ ꯒꯤꯂꯥꯁ ꯀꯩꯀꯥ ꯈꯥꯕꯩꯅ ꯂꯣꯟꯒ꯭ꯔꯒ ꯍꯥꯏꯕꯗꯤ ꯃꯛ ꯈꯨꯠꯅ ꯂꯣꯜꯂꯛꯄꯗꯣ ꯁꯨꯝ ꯏꯁꯥꯗ ꯍꯩꯅꯗꯕꯗꯣ
ꯎꯝ
ꯑꯗꯨꯖꯨ ꯑꯣꯏꯒꯤꯕ ꯑꯗꯨꯏꯅꯤꯗ ꯈꯪꯗꯦ ꯑꯩ ꯑꯩꯖꯨ ꯑꯗꯨꯝ ꯍꯪꯒꯣꯏ ꯈ꯭ꯔ ꯆꯥꯎꯒꯜꯂꯦꯕ ꯍꯥꯏꯕꯗꯤ ꯑꯩꯅ ꯎꯒꯤ ꯒꯤꯗ꯭ꯔꯗꯤ ꯅꯥꯀꯜ ꯑꯝꯗ ꯐꯕ ꯑꯩ ꯎꯒ꯭ꯔꯗꯤ ꯑꯗꯨꯝ ꯈꯪꯗꯦ ꯀꯩꯅꯣꯝ ꯇꯧꯔꯁꯨ ꯇꯧꯔꯝꯗ꯭ꯔꯒꯖꯨ ꯑꯗꯨꯝ ꯍꯪꯒꯣꯏꯒꯤꯕꯒꯤ ꯀꯩ ꯍꯥꯏꯗꯣꯏꯅꯣ ꯍꯥꯏꯕꯝ ꯒꯪꯗ꯭ꯔꯦ
ꯍꯋꯥꯏ ꯊꯣꯡꯕꯗꯤ ꯆꯥꯕ꯭ꯔ ꯂꯣꯏꯅ
ꯆꯥꯏ ꯍꯋꯥꯏ ꯊꯣꯡꯕꯝꯈꯩ ꯆꯥꯏ ꯑꯗꯣ ꯑꯍꯥꯟꯕꯗꯗꯤ ꯑꯃ ꯍꯋꯥꯏ ꯊꯝ ꯑ ꯊꯝꯄꯥꯛꯄꯤ ꯍꯥꯏꯕ꯭ꯔꯥ ꯀꯩꯅꯣ
ꯑꯥ
ꯑꯗꯨ ꯑꯗꯨꯗꯣ ꯆꯥꯗ ꯆꯥꯔꯝꯗꯦꯕꯀꯣ ꯑꯗꯨ ꯐꯖꯅ ꯀꯥꯡꯁꯣꯏ ꯇꯧꯔꯀꯥꯟꯗꯗꯤ ꯆꯥꯏ ꯍꯥꯏꯗꯤ ꯃꯥꯗꯤ ꯃꯅꯝ ꯌꯥꯝ ꯀꯜꯂꯤꯗꯅ
ꯎꯝ
ꯐꯅ ꯀꯨꯢꯟ ꯆꯥꯔꯝꯗꯦ ꯑꯁ ꯊꯣꯡꯕ ꯍꯩꯔꯗꯤ ꯃꯅꯝ ꯅꯝꯗꯕꯤ ꯊꯣꯡꯕ ꯌꯥꯕꯅꯦ ꯃꯅꯝ ꯅꯝꯗꯕꯤ ꯊꯣꯡꯉꯀꯥꯟꯗ ꯆꯥꯏ ꯑꯩꯁꯨ
ꯈꯪꯗꯦ ꯑꯩ ꯃꯅꯝ ꯅꯝꯒꯦꯔꯥ ꯅꯝꯃꯣꯏꯔꯥ ꯢꯟꯖꯥꯡꯗ ꯌꯥꯎꯔꯛꯑꯗꯤ ꯃꯄꯪ ꯑꯃ ꯁꯨꯡꯆꯥ ꯆꯥꯗ꯭ꯔꯦ
ꯃꯍꯤꯗꯤ ꯆꯥꯕ
ꯍꯣꯏ ꯑꯈꯣꯏꯃꯥꯍꯣꯏꯗꯤ ꯑꯗꯨꯗꯣ ꯆꯥꯛꯃꯥꯢꯗꯒ ꯉꯥꯜꯂ ꯉꯥꯜꯂ ꯆꯥꯅꯕꯅꯦ
ꯑꯥ ꯑꯥ ꯑꯥ ꯑꯥ ꯆꯥꯛꯃꯥꯏꯗꯁꯨ ꯉꯥꯜꯂ ꯆꯥꯏꯌꯦ ꯑꯗꯨꯒ ꯀꯥꯡꯁꯣꯢ ꯌꯥꯝ ꯍꯥꯎꯋꯦ ꯐꯖꯅ ꯊꯣꯡꯕ ꯃꯥꯖꯦ ꯑꯩ ꯑꯍꯥꯟꯕꯗ ꯆꯥ ꯀꯩꯅꯣ ꯆꯥꯗꯦꯕꯀꯣ ꯑꯗ ꯃꯅꯝ ꯅꯝꯃꯦꯅ ꯑꯗꯣ ꯈꯣꯏ ꯃꯥꯅ ꯐꯖꯅ ꯀꯥꯡꯁꯣꯏ ꯊꯣꯡꯉꯒ ꯇꯧꯒꯤꯕ ꯑꯗꯣ ꯑꯩꯅ ꯏꯃꯥꯁꯤ ꯀꯃꯥꯏꯟ ꯇꯧꯋꯤꯅꯣ ꯈꯣꯏ ꯃꯥꯅꯔ ꯈꯣꯏ ꯆꯦꯅꯔ ꯀꯩꯅꯣꯝ ꯑꯣꯏꯕꯅꯤ ꯑꯗ ꯀꯃꯥꯏꯟ ꯇꯧꯋꯤꯢꯅꯣ ꯍꯥꯏꯕ ꯃꯣꯏ ꯇꯥꯈꯤꯕꯗꯒꯤꯗꯨꯝ ꯆꯥꯒꯔꯦ ꯑꯗꯨꯒ ꯑꯃ ꯀꯣꯕꯤ ꯃꯔꯨ ꯆꯥꯕꯤꯅ ꯑꯃ ꯃꯇꯨꯝ ꯇꯥꯕꯗꯣ ꯈꯪꯕ꯭ꯔꯥ
ꯎꯝ
ꯑꯗꯨꯁꯨ ꯃꯅꯝ ꯀꯩꯅꯣ ꯇꯧꯔꯗꯤ ꯅꯝꯃꯗꯤ ꯆꯥꯗꯦ ꯑꯩ ꯀ꯭ꯌꯥ ꯍꯩꯅꯕ ꯑꯣꯏꯗꯦ
ꯑꯩꯗꯤ ꯁꯨꯡꯆꯥꯕꯨ ꯆꯥꯗ꯭ꯔꯤ ꯍꯪꯒꯥꯝ ꯃꯨꯂꯥꯒꯨꯝꯕ ꯀꯣꯕꯤ ꯃꯔꯨ ꯀꯥꯕꯤꯒꯨꯝꯕ ꯑꯝꯕꯨꯛ ꯆꯥꯗ꯭ꯔꯤꯗ
ꯍꯪꯒꯥꯝ ꯃꯨꯂꯥꯖꯦ ꯀꯃꯥꯏꯟ ꯇꯧꯒꯦ
ꯎꯝ ꯒꯖꯔꯒꯤ ꯇꯥꯏꯞꯇ ꯇꯧꯔꯒ ꯑꯉꯧꯕ ꯑꯣꯏꯕꯗꯣ ꯑꯗꯨ ꯅꯠꯇ꯭ꯔꯣ
ꯑꯣ ꯑꯩꯖꯨ ꯆꯥꯗꯤꯌꯦ ꯑꯗꯨꯗꯤ ꯍꯩꯅꯊꯤꯌꯦ
ꯑꯗꯨꯕꯨ ꯀꯃꯥꯏ ꯆꯥꯟꯅꯖꯥꯠꯅꯣ
ꯈꯪꯗꯦ ꯀꯃꯥꯏꯟ ꯇꯧꯆꯅꯣꯗꯨ ꯆꯝꯐꯨꯠꯀ ꯐꯨꯜꯂ ꯆꯥꯕꯒꯨꯝ ꯇꯧꯗꯥꯏꯅꯦ ꯑꯗꯨꯁꯨ
ꯈꯪꯗꯦꯗ
ꯈꯪꯗ꯭ꯔꯦ ꯑꯩꯁꯨ ꯑꯗꯨꯃꯗꯤ
ꯏꯔꯣꯟꯕ ꯒꯨꯝꯕꯗꯤ ꯆꯥꯅꯖꯥꯠꯂꯣ
ꯍꯤꯔꯣꯝꯕꯗꯤ ꯇꯥꯗꯦ ꯍꯣꯏ ꯊꯣꯡꯉꯒꯕꯨꯗꯤ ꯆꯥꯔꯝꯕ ꯌꯥꯏ ꯑꯗꯨ ꯏꯔꯣꯝꯕꯗꯤ ꯇꯥꯗꯦ
ꯀꯣꯕꯤ ꯃꯔꯨ ꯀꯥꯕꯤꯅ ꯀꯃꯥꯏꯅꯅꯣ ꯆꯥꯕꯗꯣ ꯆꯝꯊꯣꯡꯗ ꯌꯥꯎꯅꯕ꯭ꯔꯣ
ꯀꯣꯕꯤ ꯃꯔꯨ ꯀꯥꯕꯤꯗꯤ ꯑꯩꯅ ꯍꯧꯖꯤꯛ ꯍꯥꯏꯒꯤꯕꯗꯨꯔꯣ
ꯍꯣꯏ
ꯃꯇꯨꯝ ꯇꯥ ꯑꯪ ꯀꯥꯡꯁꯣꯏꯁꯨ ꯆꯥꯅꯩ ꯑꯗꯨꯝ ꯊꯥꯎ ꯉꯧꯔꯒꯖꯨ ꯑꯗꯨꯝ ꯆꯥꯅꯩ ꯏꯔꯣꯝꯕ ꯀꯩꯀꯥꯗꯤ ꯇꯧꯅꯗꯦ ꯑꯗꯨꯃꯗꯤ ꯇꯥꯗ꯭ꯔꯤ
ꯎꯝ
ꯌꯦꯟꯗꯦꯝ ꯃꯔꯨꯒ ꯁꯦꯟꯗ꯭ꯔꯥꯡ ꯍꯋꯥꯏꯒ ꯊꯣꯡꯕꯗꯣ ꯆꯥꯕ꯭ꯔꯅ꯫
ꯌꯦꯟꯗ꯭ꯔꯦꯝ ꯃꯔꯨꯒꯥ꯫
ꯑꯥ꯫
ꯆꯥꯗ꯭ꯔꯤ ꯌꯦꯟꯗꯦꯝꯒ ꯊꯣꯡꯕꯗꯤ ꯆꯥꯔꯝꯑꯅꯤ ꯆꯝꯊꯣꯡ ꯑꯣꯏꯅ꯫
ꯐꯗꯤ ꯊꯥꯎꯕꯨꯗꯤ ꯈꯔꯗꯤ ꯑꯗꯨꯝ ꯉꯧꯋꯦꯕꯀꯣ ꯑꯗꯨꯒ ꯉꯧꯕ꯭ꯔꯥ ꯍꯥꯏꯁꯨ ꯄꯨꯔꯥ ꯑꯉꯧꯕ ꯅꯠꯇꯕ ꯑꯃ ꯀꯥꯡꯁꯣꯏꯒꯤ ꯇꯥꯏꯞꯇ ꯑꯃꯨꯛꯁꯨ ꯃꯥꯟꯕꯤꯗꯣ꯫
ꯎꯝ꯫
ꯑꯗꯨꯏ ꯈꯨꯊꯣꯡꯗ ꯊꯣꯡꯉꯦꯕ ꯍꯥꯎꯕꯅꯦ ꯌꯥꯝꯅ꯫
ꯑꯩꯟ ꯆꯥꯢ ꯏꯟꯖꯥꯡꯖꯤꯅ ꯑꯥ ꯍꯪꯒꯥꯝ ꯀꯣꯕꯤ ꯁꯧꯒ꯭ꯔꯤ꯫
ꯎꯝ꯫
ꯂꯣꯏꯕꯨ ꯂꯣꯏꯔꯝꯃꯅꯤ꯫
ꯑꯁ ꯑꯩꯗꯤ ꯍꯪꯒꯥꯝꯗꯣ ꯆꯥꯊꯣꯛꯇꯅ ꯆꯥꯔꯀꯥꯟꯗꯗꯤ ꯍꯥꯎꯋꯦ ꯑꯗꯣꯟꯗꯗꯤ ꯑꯩꯈꯣꯏ ꯏꯃꯨꯡꯒꯤꯗꯤ ꯍꯪꯒꯥꯝ ꯌꯥꯝ ꯄꯥꯝꯃꯦꯕ ꯑꯈꯣꯏ ꯕꯥꯍꯣꯏ ꯑꯈꯣꯢꯄꯨ ꯍꯣꯢꯗꯣ ꯑꯗꯨꯗꯨꯅ ꯈꯣꯏꯗꯤ ꯍꯪꯒꯥꯝ ꯊꯥꯕꯅꯤꯅ ꯑꯗꯨꯝ ꯑꯌꯨꯛ ꯅꯨꯃꯤꯗꯥꯡ ꯑꯌꯨꯛ ꯅꯨꯃꯤꯗꯥꯡ ꯑꯗꯨꯝ ꯆꯥꯖꯦ ꯍꯥꯏꯔꯑꯝꯅꯤꯅ ꯈꯤꯔꯦꯗꯅ꯫
ꯎꯝ꯫
ꯑꯗꯨꯃꯥꯏꯅ ꯇꯧꯋꯦꯕ ꯑꯍꯟꯖꯤꯡꯖꯦ꯫
ꯍꯣꯏ ꯃꯔꯛ ꯃꯔꯛꯇ ꯆꯥꯕ ꯑꯣꯏꯗꯤ ꯍꯥꯎꯕ꯫
ꯍꯣꯏ꯫ ꯍꯥꯏꯗꯤ ꯏꯖꯥꯡꯖꯦ ꯑꯃꯨꯛ ꯆꯥꯈꯤꯕꯁꯤꯅ ꯍꯣꯏ ꯅꯨꯃꯤꯗꯥꯡ ꯕꯥꯎꯇꯤ ꯆꯥꯔꯝꯕ ꯌꯥꯏꯀꯣ ꯑꯗꯨ ꯅꯨꯡꯉꯥꯜ ꯁꯧ ꯍꯟꯖꯟ ꯍꯟꯖꯟ ꯆꯥꯕꯗꯨ ꯆꯥꯅꯤꯡꯗꯦꯕ ꯑꯩꯗꯤ꯫
ꯍꯥꯏꯗꯤ ꯑ ꯑꯗꯨ ꯉꯁꯤ ꯑꯃꯨꯛ ꯆꯥꯈ꯭ꯔꯒ ꯍꯌꯦꯡ ꯍꯪꯁꯤꯠ ꯀꯥꯜꯂ ꯑꯃꯨꯛ ꯆꯥꯕ ꯑꯣꯏꯗꯤ ꯌꯥꯏꯑꯦꯕꯀꯣ꯫
ꯎꯝ꯫
ꯗꯣ ꯑꯍꯟꯖꯤꯡꯅ ꯅꯤꯡꯊꯝꯊꯥꯗ ꯍꯪꯒꯥꯝ ꯄꯥꯟꯊꯥꯗ ꯍꯪꯒꯥꯝ ꯆꯥꯗꯅ ꯀꯩꯅꯣ ꯆꯥꯗꯣꯏꯁꯦ ꯍꯦꯛꯇ ꯇꯧꯋꯦꯕ꯫
ꯎꯝ ꯍꯪꯒꯥꯝ ꯄꯟꯊꯥ ꯅꯣꯏ ꯍꯧꯗ꯭ꯔꯗꯤ ꯅꯣꯏꯔꯔꯣꯏ ꯀꯥꯏꯅ꯫
ꯎꯝ꯫ ꯑꯩꯁꯨ ꯄꯥꯇ꯭ꯔꯤꯛ ꯌꯥꯝ ꯄꯥꯔꯝꯃꯦ ꯑꯗꯨꯗꯩ ꯍꯪꯒꯥꯝ ꯊꯣꯡ ꯄꯤꯖꯩꯅꯦ ꯇꯧꯋ꯫ꯦ
ꯑꯗꯨꯏꯖꯨ ꯅꯣꯏꯌꯨ ꯌꯥꯗꯦ꯫
ꯅꯣꯏ ꯌꯥꯗꯦ ꯑꯦ ꯁꯤ ꯅꯣꯏꯔꯛꯏꯅꯦ꯫ ꯑꯩ ꯍꯧꯖꯤꯛ ꯅꯣꯏꯔꯛꯏꯅꯦ ꯑꯥ ꯅꯣꯏꯔꯛꯏꯅꯦ ꯑꯁ꯫ ꯃꯤꯅꯕꯧ ꯌꯨꯝꯗꯒꯤ ꯃꯄꯥꯟ ꯊꯣꯛꯀꯅꯨ ꯅꯨꯡꯁꯤꯠꯀꯟ ꯅꯨꯡꯁꯤꯠ ꯈꯔ ꯁꯤꯜꯂꯛꯑꯗꯤ ꯃꯄꯥꯟ ꯊꯣꯛꯀꯅꯨ ꯍꯥꯏꯅꯦ꯫ ꯄꯥꯏꯒꯤꯅꯦꯅ꯫